ꯈꯪ ꯇꯥꯏꯌꯦ ꯇꯥꯏꯌꯦ
ꯎꯝ ꯑꯩ ꯑꯩ ꯑꯩ ꯋꯥꯔꯤ ꯑꯃ ꯂꯤꯒꯦꯕ ꯑꯩ ꯅꯨꯄꯥꯗꯣ
ꯎꯝ
ꯎꯝ ꯃꯥꯒꯤ ꯑꯣꯖꯥ ꯅꯨꯄꯤ ꯑꯃꯒꯅꯦ ꯃꯕꯥꯅꯤꯗꯣ ꯐꯣꯟ ꯇꯧꯔꯒ ꯃꯕꯥꯅꯤ ꯆꯠꯃꯤꯟꯅꯩꯌꯦ ꯑꯗꯣ ꯃꯉꯣꯟꯗꯁꯨ ꯗ꯭ꯔꯣꯞ ꯇꯧꯋꯦ ꯑꯗꯨꯃꯥꯏ ꯍꯥꯏꯌꯦꯕ
ꯑꯁ ꯀꯅꯥꯅ ꯄꯥꯎ ꯇꯥꯕꯤꯕ
ꯍꯥꯏꯗꯤ ꯑꯁꯣꯝ ꯅꯣꯅꯦꯗꯗꯤ ꯑꯩꯈꯣꯏ ꯈꯪꯅꯕ ꯃꯤ ꯌꯥꯝꯃꯤꯅ ꯃꯣꯏ ꯏꯁꯇꯨꯗꯦꯟꯁꯤꯡꯗꯣ ꯑꯩ ꯑꯩꯒ ꯈꯪꯅꯕ ꯏꯟꯁꯇꯥꯒ꯭ꯔꯥꯝ ꯑꯩ ꯐꯣꯂꯣ ꯑꯗꯨꯃꯥꯏ ꯇꯧꯋꯦꯕ ꯑꯗꯣ ꯎꯝ ꯏꯆꯦ ꯅꯪꯒꯤ ꯅꯨꯄꯥꯗꯣ ꯃꯤ ꯌꯦꯟ ꯃꯤ ꯅꯨꯄꯤꯒ ꯑꯗꯨꯃꯥꯏ ꯆꯠꯂꯦ ꯑꯗꯨꯃꯥꯏ ꯆꯠꯂꯦ ꯍꯥꯏꯕ ꯑꯗꯨꯁꯨ ꯑꯩꯒꯤ ꯑꯥ ꯑꯗꯣ ꯎꯝ ꯃꯤꯁ ꯑꯃꯅ ꯃꯤꯁ ꯑꯃꯗꯣ
ꯎꯝ
ꯎꯝ ꯃꯕꯥꯅꯤ ꯚꯤꯗꯤꯑꯣ ꯀꯣꯜ ꯇꯧꯔꯒ ꯂꯩꯌꯦ ꯍꯥꯏꯌꯦ ꯑꯗꯣ ꯑꯩꯅ ꯅꯪ ꯚꯤꯗꯤꯑꯣ ꯀꯣꯜ ꯇꯧꯔꯒ ꯂꯩꯕ꯭ꯔꯥ ꯑꯗꯨꯃꯥꯏꯅ ꯍꯥꯏꯕꯗ ꯑꯩ ꯀꯗꯥꯏꯗꯒꯤ ꯇꯧꯗꯦꯗ ꯑꯗꯨꯃꯥꯏꯅ ꯍꯥꯏꯔꯛꯑꯦꯕ ꯍꯍ ꯑꯗꯨꯒ ꯃꯕꯥꯅꯤ ꯁ꯭ꯀꯨꯜꯗꯁꯨ ꯃꯕꯥꯅꯤ ꯄꯨꯟꯅ ꯑꯗꯨꯃꯥꯏ ꯆꯠꯂꯤ ꯍꯥꯏꯕ ꯑꯗꯨꯒꯤ ꯑꯩꯅ ꯃꯤꯡ ꯑꯩꯅ ꯑꯩꯅ ꯈꯪꯕ ꯃꯤ ꯈꯨꯗꯤꯡꯗ ꯑꯩ ꯅꯨꯄꯥꯗꯣ ꯎꯕ꯭ꯔꯥ ꯍꯥꯏꯔ ꯍꯣꯏ ꯎꯋꯦ ꯃꯣꯏ ꯏꯖꯥꯅꯨꯨꯄꯤꯒ ꯄꯨꯟꯅ ꯆꯠꯃꯤꯟꯅꯩꯌꯦ ꯑꯗꯨꯃꯥꯏꯅ ꯍꯥꯏꯔꯛꯑꯦ ꯑꯗꯨꯒꯤꯅꯦ ꯑꯩꯅ ꯅꯪꯁꯨ ꯎꯔꯗꯤ ꯑꯗꯨꯃꯥꯏ ꯍꯥꯏꯔꯣ
ꯍꯣꯏ ꯎꯔꯗꯤ ꯍꯥꯏꯒꯦ ꯑꯁ ꯑꯩꯈꯣꯏꯗꯤ ꯈꯔ ꯃꯈꯥ ꯑꯣꯏꯕꯅꯤꯀꯣ ꯃꯈꯥ ꯑꯣꯏꯕꯅꯤꯅꯀꯣ ꯕꯖꯥꯔꯒ ꯅꯛꯅꯥꯗꯦꯅ ꯑꯁꯤꯗꯗꯤ
ꯎꯝ ꯎꯝ
ꯅꯛ ꯄꯁꯨ ꯎꯔꯦꯕ ꯁ꯭ꯀꯨꯜ ꯆꯠꯄꯗꯣ ꯑꯗꯨꯒꯤꯅꯦ ꯍꯥꯏꯒꯦꯗꯤ ꯍꯥꯏꯕꯗꯣ ꯕꯖꯥꯔꯗꯁꯨ ꯇꯣꯏ ꯇꯣꯏꯅ ꯆꯠꯇꯕ ꯑꯩꯗꯤ
ꯑꯣ ꯑꯩꯁꯨ ꯅꯍꯥꯟꯗꯣ ꯑꯩꯁꯨ ꯅꯍꯥꯟꯗꯣ ꯂꯥꯛꯑꯦ ꯑꯦꯗꯃꯤꯁꯟ ꯇꯧꯒꯦꯅ ꯂꯥꯛꯑꯦ ꯑꯗꯨ ꯃꯇꯝꯗ ꯑꯩꯅ ꯑꯣ ꯑꯣ ꯏꯕꯥꯅꯤꯗꯣ ꯑꯩꯅ ꯑꯩ ꯏꯕꯥꯅꯤ ꯑꯦꯠꯃꯤꯁꯟ ꯇꯧꯕ ꯆꯠꯁꯦ ꯗꯨꯃꯥꯏꯅ ꯀꯧꯋꯦꯕ
ꯎꯝ
ꯑꯗꯨꯃꯥꯏ ꯀꯧꯕ ꯃꯇꯝꯗꯤ ꯆꯠꯂꯦ ꯑꯩꯅ ꯅꯪ ꯀ ꯀꯩꯒꯤ ꯆꯠꯂꯤꯅꯣ ꯑꯗꯨꯃꯥꯏꯅ ꯇꯧꯕꯗ ꯃꯣꯏꯅ ꯃꯣꯏꯅ ꯍꯥꯟꯅꯗꯤ ꯃꯣꯏꯅ ꯏꯟꯇꯔꯦꯁꯗꯨ ꯄꯤꯔꯛꯄꯅꯦꯕ ꯑꯩ ꯀꯔꯤꯝꯇ ꯇꯧꯗꯦ ꯄꯨꯟꯅ ꯑꯣꯖꯥ ꯑꯣꯢ ꯑꯣꯏꯕꯒꯤ ꯑꯗꯨꯃꯥꯏ ꯆꯠꯄꯅꯦ ꯃꯥꯅ ꯑꯗꯨꯃꯥꯏ ꯈꯨꯝꯃꯦꯕ
ꯎꯝ ꯃꯆꯤꯟ
ꯑꯗꯨ ꯑꯣꯏꯔꯁꯨ ꯑꯥꯎ ꯑꯥꯎ ꯑꯥꯎ ꯎꯝ ꯑꯗꯨ ꯑꯣꯏꯔꯁꯨ ꯃꯤꯅ ꯎꯝ ꯅꯪꯒꯤ ꯅꯨꯄꯥꯒ ꯎꯝ ꯁꯤ ꯆꯠꯂꯦ ꯑꯁꯤ ꯆꯠꯂꯦꯁꯦ ꯂꯣꯏ ꯍꯥꯏꯕ ꯈꯪꯉꯦꯕ ꯑꯃꯩꯇꯣꯟ ꯂꯥꯞꯅ ꯂꯩꯔꯁꯨ
ꯀꯗꯥꯏꯔꯣꯝꯗꯒꯤꯔꯣ ꯅꯨꯄꯤꯗꯨꯅ
ꯢꯝꯕꯤꯌꯦ ꯑꯥꯗꯒꯤꯅꯦ ꯂꯋꯥꯢ ꯌꯥꯝ ꯇꯥꯕꯒꯤ ꯑꯩꯅ ꯑꯗꯨ ꯅꯨꯄꯤꯗ ꯑꯩꯅ ꯑꯗꯨꯃꯥꯏ ꯑꯦ ꯑꯩꯝ ꯑꯥ ꯅꯨꯃꯤꯠ ꯑꯃꯁꯨꯀꯣ ꯑꯩꯅ ꯐꯣꯟ ꯇꯧꯕ ꯄꯨꯡ ꯁꯦꯕꯦꯟ ꯗꯨꯋꯥꯏꯗ ꯄꯨꯡ ꯁꯥꯕꯦꯟ ꯑꯗꯨꯋꯥꯏꯗꯒꯤ ꯄꯨꯡ ꯅꯥꯏꯟ ꯐꯥꯎ ꯋꯦꯇꯤꯡꯅꯦꯕ ꯑꯗꯣ ꯀꯅꯥꯗꯅꯣ ꯀꯅꯥꯗꯅ ꯃꯥꯒꯤ ꯌꯨ ꯊꯛꯑꯒ ꯀꯣꯜ ꯇꯧꯋꯦ ꯍꯥꯏ ꯀꯅꯥꯗꯅꯣ ꯀꯅꯥꯗꯅꯣ ꯑꯩꯅ ꯑꯗꯨꯃꯥꯏ ꯄꯨꯡ ꯐꯣꯔ ꯐꯥꯏꯗ ꯑꯥ ꯅꯥꯏꯠ ꯇꯥꯏꯝꯗ ꯍꯥꯏꯕ ꯃꯥꯗꯣ ꯑꯣ ꯑꯩꯍꯣꯢ ꯑꯩꯍꯣꯏ ꯑꯣꯖꯥ ꯇꯧꯃꯤꯟꯅꯕ ꯑꯝ ꯅꯨꯄꯤꯗꯅꯦ ꯑꯗꯨꯃꯥꯏ ꯍꯥꯏꯔꯦ ꯃꯃꯤꯡꯅ ꯀꯔꯤꯅꯣ ꯑꯩꯅ ꯃꯥꯒꯤ ꯈꯨꯟꯅꯪ ꯀꯗꯥꯏꯗꯒꯤꯅꯣ ꯑꯗꯨꯃꯥꯏ ꯍꯥꯏꯔꯥꯄꯥ ꯁ꯭ꯋꯥꯏꯗꯒꯤꯗꯤ ꯁꯏꯗ ꯂꯣꯔ ꯇꯥꯛꯑꯦ ꯑꯩꯅ ꯑꯝ ꯃꯗꯨ ꯅꯨꯄꯤꯗ ꯑꯩꯅ ꯇꯦꯛꯁ ꯊꯥꯕ ꯅꯪ ꯀꯩꯒꯤ ꯑꯩꯒꯤ ꯅꯨꯄꯥꯒ ꯐꯣꯟ ꯇꯧꯕ꯭ꯔꯥ ꯑꯗꯨꯃꯥꯏ ꯍꯥꯏꯔꯛꯑꯦ ꯃꯥꯅ ꯑꯦꯁ ꯏꯆꯝ ꯆꯝꯅ ꯇꯧꯕꯅꯤꯗ ꯑꯁ ꯑꯗꯨ ꯎꯝ ꯌꯥꯝ ꯁꯤꯔꯤꯁ ꯑꯣꯏꯗ꯭ꯔꯁꯨ ꯌꯥꯏꯌꯦ ꯑꯗꯨꯃꯥꯏ ꯍꯥꯏꯌꯦ
ꯁꯦꯔꯦꯁ ꯑꯣꯏꯔꯖꯨ
ꯌꯥ ꯑꯩꯅꯅꯦ ꯑꯩ ꯅꯨꯄꯥꯗ ꯎꯝ ꯑꯩꯅ ꯑꯩ ꯑꯩ ꯑꯩꯅ ꯑꯩ ꯃꯥꯒꯤ ꯅꯨꯄꯤꯅꯦ ꯑꯗꯨꯃꯥꯏ ꯍꯥꯏꯌꯦ
ꯅꯥꯏꯁ
ꯎꯝ ꯑꯃꯨꯛꯅ ꯍꯟꯅ ꯃꯥ ꯐꯣꯟ ꯇꯧꯔꯛꯑꯁꯨ ꯅꯪ ꯄꯥꯏꯒꯅꯨꯀꯣ ꯑꯩꯅ ꯑꯗꯨꯃꯥꯏ ꯍꯥꯏꯕ ꯑꯗꯣ ꯅꯨꯃꯤꯠ ꯅꯨꯃꯤꯠ ꯑꯃ ꯅꯨꯃꯤꯠ ꯑꯃ ꯑꯃꯨꯛ ꯊꯣꯛꯂꯛꯑꯦ ꯑꯗꯣ ꯑꯩ ꯅꯨꯄꯥꯗ ꯕꯣ ꯕꯣꯜ ꯁꯥꯟꯅꯥꯒꯦꯅ ꯆꯠꯈꯤꯕ ꯑꯗꯨꯒ ꯎ ꯎꯝ ꯑꯣꯖꯥ ꯑꯃꯒ ꯆꯠꯄꯗ ꯎꯖꯥꯅ ꯎꯝ ꯑꯗꯩ ꯑꯥ ꯑꯁꯤ ꯃꯤꯁ ꯃꯅꯥꯛꯇ ꯃꯦꯁꯀꯤ ꯀꯣꯏꯁꯟ ꯄꯦꯄꯔꯗꯣ ꯄ꯭ꯔꯤꯟ ꯇꯧꯕꯅꯦ ꯑꯗꯣ ꯂꯧꯕ ꯆꯠꯂꯣ ꯍꯥꯏꯕ ꯑꯗꯣ ꯃꯥ ꯆꯠꯂꯒ ꯎꯝ ꯂꯥꯛꯑꯦ ꯍꯥꯏꯌꯦ ꯑꯗꯨ ꯃꯤꯁꯀꯤ ꯃꯅꯥꯛꯇ ꯅꯨꯡꯗꯥꯡꯗ ꯂꯥꯛꯑꯦ ꯄꯨꯡ ꯄꯨꯡ ꯑꯦꯠ ꯎꯝ ꯁꯚꯦꯟ ꯑꯦꯠ ꯑꯗꯨꯋꯥꯏꯗ ꯂꯥꯛꯑꯦ ꯍꯥꯏꯗꯣ ꯏꯅꯥꯎꯅꯨꯄꯤꯅ ꯎꯋ‌ꯦ ꯑꯗꯣ ꯑꯩꯉꯣꯟꯗ ꯍꯥꯏꯌꯦ ꯅꯪꯒꯤ ꯅꯨꯄꯥꯗꯣ ꯑꯁꯤꯗ ꯂꯥꯛꯑꯦ ꯀ꯭ꯔꯤꯒꯤꯔꯥ ꯑꯩꯅ ꯍꯥꯏꯕ ꯑꯁ ꯏꯕꯥꯅꯤꯗꯤ ꯐꯣꯟ ꯑꯗꯨꯝ ꯇꯧꯋ‌ꯦꯗ ꯀꯩꯒꯤ ꯀꯩꯒꯤꯔꯥ ꯑꯗꯨꯃꯥꯏꯅ ꯑꯩꯅ ꯅꯪ ꯅꯪ ꯁꯤꯗ ꯆꯠꯄ꯭ꯔꯥ ꯍꯥꯏꯔ ꯆꯠꯇꯦ ꯍꯥꯏ ꯑꯗꯨꯒ ꯑꯩꯅ ꯀꯣ ꯀꯝꯄ꯭ꯂꯦꯟ ꯊꯝꯃꯒꯀꯣ ꯇꯥꯕ꯭ꯔꯥ ꯑꯩꯅ ꯄꯤ ꯍꯥꯏꯔ ꯑꯩꯅ ꯍꯣꯏ ꯍꯥꯏꯔꯦ ꯃꯥꯗ‌ꯦ ꯀꯔꯤ ꯐꯨꯔꯤꯠ ꯂꯤꯛꯏ ꯍꯥꯏꯔꯒ ꯕ꯭ꯂꯨ ꯂꯤꯛꯏ ꯑꯗꯨꯒ ꯎꯝ ꯈꯥꯎꯁꯨ ꯎꯝ ꯈꯧꯁꯨ ꯑꯣ ꯀꯩꯅꯣꯝ ꯇꯧꯋꯤ ꯏꯁꯄꯦꯛꯁꯨ ꯎꯞꯄꯤ ꯍꯥꯏꯕ ꯑꯗꯣ ꯑꯗꯨ ꯑꯩꯅ ꯃꯉꯣꯟꯗꯀꯣ ꯑꯗꯣ ꯃꯥꯅ ꯆꯠꯇꯦ ꯑꯩ ꯅꯠꯇꯦ ꯑꯩ ꯈꯛꯇꯔꯥ ꯢꯁꯄꯦꯛ ꯎꯞꯕ ꯑꯩ ꯈꯛꯇꯔꯥ ꯑꯥ ꯕꯦꯛꯁꯨ ꯀꯦꯔꯤ ꯇꯧꯕ ꯑꯗꯨꯃꯥꯏ ꯍꯥꯏꯔꯛꯑꯦꯗ ꯑꯩꯅ ꯊꯥꯖꯗ꯭ꯔꯦꯀꯣ ꯑꯥ ꯑꯗꯨꯒ ꯑꯩꯅ ꯃꯥꯗꯣ ꯑꯩꯅ ꯆꯠꯈꯤꯕꯒ ꯃꯥꯥꯏ ꯌꯥꯝ ꯍꯣꯡꯉꯦꯕ ꯑꯗꯨꯒ ꯑꯩꯅ ꯎꯝ ꯆꯦꯆꯦꯖ ꯑꯩꯅꯖꯤ ꯑꯩꯒꯤ ꯏꯃꯥꯟꯅꯕꯤ ꯑꯃꯗꯀꯣ ꯅꯪ ꯅꯝꯕꯔꯗꯣ ꯂꯧꯔꯒ ꯑꯩ ꯅꯨꯄꯥꯗ ꯇꯦꯛꯁ ꯊꯥꯕꯤꯌꯣ ꯐꯣꯟ ꯇꯧꯕꯤꯌꯣ ꯑꯩꯅ ꯍꯥꯏꯔꯛꯄ ꯑꯩꯁꯨ ꯐꯝꯃꯒ ꯂꯩꯌ‌ꯦ ꯗꯨꯝ ꯍꯜꯂꯣ ꯁꯤ ꯀꯅꯥꯔ ꯍꯥꯏꯔꯛ ꯃꯃꯤꯡ ꯍꯥꯏꯔꯛꯑꯦ ꯑꯗꯨꯒ ꯀꯩꯗꯒꯤꯔꯥ ꯑꯁꯨ ꯈꯨꯟ ꯁꯨ ꯍꯥꯏꯔꯛꯑꯦ ꯑꯩꯅ ꯉꯥꯝ ꯉꯥꯟ ꯅꯪꯒꯤ ꯃꯤꯡꯗꯣ ꯀꯩꯅꯣ ꯀꯩꯅꯣ ꯍꯥꯏꯔ ꯁꯦꯞ ꯇꯧꯔꯒꯦꯀꯣ ꯅꯪꯒꯤ ꯅꯝꯕꯔꯗꯣ ꯑꯗꯨꯃꯥꯏꯅ ꯍꯥꯏꯔꯛꯑꯦ ꯑꯩꯅ ꯅꯪ ꯑꯅꯣꯟ ꯑꯅꯣꯟ ꯐꯣꯟ ꯇꯧꯔꯛꯄ꯭ꯔꯥ ꯍꯥꯏꯔ ꯇꯧꯔꯛꯇꯦ ꯀꯩꯒꯤꯅꯣ ꯍꯥꯏ ꯍꯥꯏꯔꯛꯑꯦꯀꯣ ꯑꯩꯅ ꯑꯁꯦꯡꯕꯩ ꯇꯧꯔꯛꯇꯦ ꯍꯥꯏꯔ‍ꯦ ꯍꯣꯏ ꯇꯧꯔꯛꯇꯦ ꯀꯩ ꯀꯩ ꯃꯔꯝ ꯂꯩꯔꯤꯒꯦ ꯍꯥꯏꯔꯦ ꯑꯩꯅ ꯅꯪꯁꯨ ꯇꯧꯗꯦꯀꯣ ꯍꯥꯏꯔ ꯍꯣꯏ ꯑꯩꯅ ꯃꯃꯤꯡꯗꯣ ꯄꯜꯂꯒ ꯁꯤ ꯀꯅꯥꯅꯣ ꯁꯤ ꯀꯅꯥꯅꯣ ꯅꯪꯅ ꯅꯪꯅ ꯆꯠꯄꯗ ꯀꯥꯏꯗ ꯑꯗꯨꯝ ꯑꯣ ꯑꯩꯅ ꯍꯥꯏꯔꯛꯑꯦ ꯑꯗꯨꯒ ꯃꯥꯅꯒ ꯑꯗꯨꯃꯥꯏꯅ ꯍꯥꯏꯔꯛꯑꯦ ꯃꯥ ꯑꯩꯗꯣ ꯅꯨꯡꯉꯥꯏꯇꯕꯒꯤ ꯀꯞꯄꯦ ꯊꯥ ꯑꯃ ꯐꯥꯔꯦ ꯆꯥꯛꯁꯨ ꯆꯥꯛꯁꯨ ꯐꯖꯅ ꯆꯥꯗꯦ ꯑꯗꯣ ꯎꯝ ꯇꯨꯝꯕꯁꯨ ꯐꯖꯅ ꯇꯨꯝꯗꯦ ꯍꯥꯏ ꯇꯨꯝꯗꯦ ꯑꯗꯨꯒꯤ ꯃꯥꯗꯣ ꯅꯨꯃꯤꯠ ꯑꯃ ꯍꯣꯏ ꯅꯣꯏ ꯈꯪꯗꯕꯒꯤꯅꯦ ꯃꯥꯗꯣ ꯎꯝ ꯃꯥꯗꯣ ꯅꯨꯃꯤꯠ ꯑꯃ ꯑꯗꯨꯃꯥꯏ ꯃꯥꯅ ꯁ꯭ꯀꯨꯜ ꯂꯣꯏꯕ ꯑꯣꯏꯕꯅꯤ ꯚꯤꯗꯤꯑꯣ ꯀꯣꯜ ꯇꯧꯔ ꯃꯥ ꯀꯞꯄꯒ ꯂꯩꯕ ꯑꯩꯅ ꯑꯩꯅ ꯅꯪ ꯅꯪ ꯀꯔꯤ ꯑꯔꯥꯟꯕ ꯇꯧꯈ꯭ꯔꯒꯦ ꯅꯪꯅ ꯑꯗꯨꯝ ꯀꯞꯒ ꯂꯩꯔꯗꯤ ꯍꯥꯏ ꯑꯩ ꯑꯩ ꯏꯆꯤꯟ ꯊꯤ ꯈ꯭ꯔ‌ꯦ ꯑꯩ ꯑꯩ ꯃꯥꯒꯤ ꯃꯅꯥꯛꯇ ꯂꯥꯛꯑꯦ ꯑꯩ ꯑꯩ ꯍꯥꯏꯕꯁꯦ ꯊꯥꯖꯧ ꯄ꯭ꯔꯣꯃꯤꯁ ꯑꯗꯨꯃꯥꯏ ꯍꯥꯏ ꯃꯥꯗꯣ ꯑꯩ ꯃꯥꯒꯤ ꯃꯅꯥꯛꯇ ꯆꯠꯄꯗꯣ ꯃꯦꯠꯁꯀꯤ ꯀꯣꯏꯁꯟ ꯄꯦꯄꯔ ꯂꯧꯕ ꯆꯠꯄꯅꯦ ꯑꯩ ꯂꯥꯛꯑꯒ ꯃꯥꯅ ꯆꯥ ꯊꯥꯛꯑꯣ ꯍꯥꯏ ꯑꯩꯗꯤ ꯆꯥꯗꯤ ꯊꯛꯅꯤꯡꯗꯦ ꯃꯅꯥꯎ ꯅꯨꯄꯤꯒ ꯃꯅꯥꯎ ꯅꯨꯄꯥꯁꯨ ꯂꯩꯑꯦ ꯆꯥꯗꯤ ꯊꯛꯅꯤꯡꯗ‌ꯦ ꯔ‌‌ꯦ ꯑꯗꯣ ꯑꯥ ꯑꯩ ꯑꯩ ꯃꯥꯏ ꯈꯛꯇꯒꯤ ꯋꯥꯁ ꯇꯧꯒꯦ ꯍꯥꯏꯔ ꯃꯥ ꯋꯥꯁ ꯇꯧꯔ ꯑꯃꯨꯛ ꯆꯠꯂꯦ ꯍꯥꯏ ꯑꯗꯨꯒ ꯑ ꯑꯗꯨ ꯄꯦꯄꯔꯗꯣ ꯁ꯭ꯀꯨꯜ ꯂꯣꯏꯕꯒ ꯄꯤꯕ ꯀꯥꯎꯔꯦ ꯍꯥꯏ ꯑꯗꯨꯒ ꯃꯥꯅ ꯆꯦꯜꯂꯛꯑꯒ ꯑꯗꯣ ꯃꯤꯁ ꯃꯤꯁꯇ ꯑꯃꯨꯛ ꯄꯤꯔꯛꯑꯦ ꯑꯗꯣ ꯑꯩꯒꯤ ꯏꯅꯥꯎꯅꯨꯄꯤꯅ ꯑꯃꯨꯛ ꯎꯋꯦ ꯍꯥꯏ ꯑꯩꯉꯣꯟꯗ ꯑꯃꯨꯛ
ꯇꯟꯖꯥꯥꯁꯤꯗꯤ ꯌꯥꯝ ꯐꯩꯍꯦ
ꯑꯣ ꯑꯁ ꯑꯩꯅꯀꯣ ꯑꯩꯅ ꯅꯪ ꯑꯗꯨꯃꯥꯏꯅ ꯇꯧꯔꯛꯀꯅꯤ ꯍꯥꯏꯕꯗꯤ ꯑꯩ ꯁ ꯁꯨꯡꯊꯥ ꯊꯥꯖꯔꯨꯗꯦ ꯅꯪ ꯅꯣꯏꯗꯤ ꯅꯣꯏꯗꯤ ꯅꯨꯄꯤ ꯅꯨꯄꯤꯒꯤ ꯑ ꯀꯩꯅꯣ ꯕꯗꯤ ꯈꯛꯇ ꯄꯥꯝꯕꯅꯤ ꯑꯩꯅ ꯑꯗꯨꯃꯥꯏꯅ ꯍꯥꯏꯕ ꯑꯗ ꯅꯪ ꯅꯪ ꯑꯩꯉꯣꯟꯗ ꯑꯗꯨꯃꯥꯏꯅ ꯍꯥꯏꯒꯅꯨ ꯑꯩ ꯑꯩ ꯑꯗꯨꯃꯥꯏꯅ ꯇꯧꯕ ꯃꯤ ꯅꯠ ꯇ‌ꯦ ꯍꯥꯏ ꯑꯩꯅ ꯀꯩꯒꯤ ꯑꯗꯨꯗꯤ ꯅꯨꯡꯗꯥꯡꯗ ꯅꯨꯄꯤꯒꯤ ꯌꯨꯝꯗ ꯆꯠꯄ ꯍꯥꯏ ꯑꯩꯅꯀꯣ ꯀꯞꯄꯒ ꯂꯥꯎꯕꯅꯦ ꯑꯩ ꯅ‌‌ꯣ ꯅꯥꯏꯠ ꯇꯥꯏꯝꯗ
ꯑꯗꯨꯅꯤ ꯅꯨꯄꯥꯁꯤꯡꯗꯤꯒꯣ ꯑꯁ ꯂꯥꯞꯅ ꯂꯩꯔꯗꯤ ꯊꯥꯖꯗꯕꯅꯤ ꯃꯑꯣꯡꯗꯣ ꯑꯗꯨꯝ ꯍꯣꯡꯂꯛꯈꯤ ꯍ‌ꯣꯡꯂꯥꯛꯈꯅꯤꯕ ꯑꯇꯣꯞꯄ ꯂꯩꯔꯗꯤ
ꯎꯝ ꯅꯪꯒꯤ ꯅꯨꯄꯥꯗꯤ
ꯍꯧꯖꯤꯛꯇꯤ ꯑꯗꯨꯝ ꯇꯧꯗꯗ ꯑꯩꯒꯤꯗꯤ
ꯑꯣ ꯌꯥꯝ ꯐꯩ ꯑꯗꯨꯅ ꯕꯥꯅꯤ ꯆꯍꯤ ꯑꯅꯤ ꯅꯨꯡꯁꯤꯕꯗꯣ ꯈꯟꯅꯕ ꯀꯔꯤ ꯀꯔꯥꯗꯤ ꯂꯩꯕ꯭ꯔꯥ
ꯈꯠꯅꯕ ꯍꯥꯏꯔꯗꯤ ꯑꯁ ꯑꯗꯨꯝ ꯈꯅꯩꯌꯦ
ꯎꯝ ꯈꯟꯅꯔꯁꯨ ꯈꯔ ꯅꯥꯛꯅ ꯂꯩꯕꯅꯤꯅꯦ ꯌꯥꯝ ꯐꯩꯀꯣ ꯍꯥꯏꯗꯤ ꯑꯩꯈꯣꯏꯗꯤ ꯈꯅꯥꯔꯗꯤ ꯌꯥꯗ꯭ꯔꯦ
ꯑ ꯏꯕꯥꯅꯤ ꯈꯟꯅꯅꯕꯗꯤ ꯑꯁ ꯅꯨꯄꯤꯒꯤ ꯅꯠꯇꯕꯀꯣ
ꯎꯝ ꯎꯝ
ꯑꯇꯣꯞꯄ ꯌꯥꯝꯅ ꯑꯗꯨꯝ ꯈꯅꯩꯗ
ꯎꯝ
ꯑꯩꯈꯣꯏꯗꯤ ꯍꯣꯏ ꯏꯕꯥꯅꯤꯗꯤ ꯑꯗꯨꯝ ꯅꯛꯑꯦꯗ ꯃꯥ ꯑꯗꯨꯗ ꯆꯠꯂꯨꯁꯨ ꯑꯩ ꯑꯗꯨꯝ ꯀꯨꯝꯃꯦ ꯑꯩ ꯁꯤꯗ ꯂꯥꯛꯑꯗꯤ ꯃꯥ ꯑꯁꯤꯁꯤꯗ ꯑꯗꯨ ꯂꯥꯛꯈꯤꯅꯤ ꯃꯥꯔ
ꯑꯣ
ꯃꯥ ꯌꯨꯝ ꯁꯥꯕꯒꯤ ꯍꯧꯖꯤꯛꯇꯤ ꯊꯕꯛ ꯌꯥꯝꯁꯤꯟꯕꯒꯤ ꯃꯥꯁꯤꯡ ꯃꯌꯨꯝꯁꯤꯠ ꯁꯦꯝꯕꯜ
ꯑꯁ ꯒ꯭ꯌꯥꯟ ꯇꯥꯗ꯭ꯔꯦꯗ ꯅꯨꯄꯤꯁꯤꯡꯁꯦ ꯊꯥꯖꯕ ꯃꯤ ꯂꯩꯔꯤꯗ
ꯉꯁꯤꯒꯤꯁꯦ ꯐꯥꯎꯅꯕ꯭ꯔꯣ
ꯑꯁꯤꯗꯤ ꯐꯅ ꯑ ꯈꯔꯗꯤ ꯐꯈ꯭ꯔꯦ ꯍꯥꯏꯗꯤ ꯊꯥ ꯑꯃꯗꯤ ꯍꯦꯜꯂꯦꯅ
ꯎꯝ꯫
ꯑꯗꯦ ꯍꯧꯖꯤ ꯊꯤꯒ꯭ꯔꯗꯤ ꯐꯥꯔꯦ
ꯎꯝ
ꯑ ꯇꯣ ꯐ ꯐꯔꯦ ꯍꯥꯏꯁꯨꯣ ꯍꯥꯥ
ꯇꯣꯛꯅꯔꯦ ꯍꯥꯏꯕ꯭ꯔꯣ
ꯇꯧꯇꯤ ꯇꯣꯡꯅꯗꯦꯗ ꯐꯣꯟꯗꯤ ꯑꯗꯨꯝ ꯂꯥꯏꯟ ꯊꯝꯃꯦꯕꯀꯣ ꯑꯗꯨ ꯑꯣꯏꯔꯁꯨ ꯍꯥꯟꯅ ꯅꯨꯡꯁꯤꯕꯒꯨꯝꯅꯗꯤ ꯅꯨꯡꯁꯤꯗ꯭ꯔꯦꯕ
ꯎꯝ
ꯑꯥꯟꯗꯤ ꯏꯃꯥ ꯌꯥꯝ ꯅꯨꯡꯁꯤꯕꯅꯦ ꯎꯝ ꯎꯝ ꯍꯧꯖꯤꯛꯅ ꯀꯔꯤ ꯇꯧꯕ꯭ꯔꯥ ꯈꯪꯗꯦꯅ ꯂꯥꯞꯅ ꯂꯩꯕꯒꯤꯅ
ꯎꯝꯝ
ꯒ꯭ꯌꯥꯟ ꯇꯥꯔꯛꯇ꯭ꯔꯦ ꯅꯨꯄꯥꯁꯤꯡꯁꯦ ꯑꯩꯈꯨꯏꯅ ꯆꯍꯤ ꯃꯔꯤ ꯃꯉꯥ ꯅꯨꯡꯁꯤꯠ ꯁꯤꯗꯁꯨ ꯀꯥꯏꯅꯕ ꯌꯥꯎꯅ ꯑꯩꯈꯣꯏꯗꯤ ꯆꯍꯤ ꯑꯃ ꯑꯅꯤ ꯈꯛꯇꯅꯤ ꯑꯩꯅ ꯑꯁꯤꯗꯤ ꯑꯩꯉꯣꯟꯗ ꯗꯤ ꯅꯪ ꯂꯥꯏꯅ ꯀꯥꯏꯅꯕ ꯌꯥꯏꯌꯦ ꯅꯪꯅ ꯅꯪꯒꯤ ꯈꯨꯟꯒꯤ ꯅꯨꯄꯤꯗꯁꯨ ꯆꯍꯤ ꯃꯉꯥ ꯅꯨꯡꯁꯤꯔꯒ ꯀꯥꯏꯅꯕ ꯉꯝꯃꯦ ꯑꯗꯣ ꯑꯩꯗꯤ ꯆꯍꯤ ꯑꯅꯤ ꯑꯅꯤ ꯑꯅꯤ ꯈꯛꯇꯅꯦ ꯏꯂꯥꯏ ꯂꯥꯏꯅ ꯀꯥꯏꯅꯕ ꯌꯥꯏ ꯍꯥꯏꯌꯦ ꯑꯩꯗꯤ
ꯅꯤ ꯃꯥꯅꯤ ꯃꯥꯅꯤ
ꯎꯝ ꯑꯁ
ꯎ ꯄꯥꯏ ꯂꯩꯇꯈꯣꯏꯗꯤ
ꯎꯝ ꯅꯨꯄꯥꯅꯕꯨ ꯅꯨꯡꯁꯤꯔꯗꯤ ꯀꯩ ꯎꯄꯥꯏ ꯂꯩꯌꯦ ꯍꯣꯏ ꯁꯤꯗ꯭ꯔꯗꯤ ꯑꯩꯈꯣꯏꯅ ꯅꯨꯡꯁꯤꯔꯁꯨ ꯅꯨꯄꯥꯅ ꯊꯥꯗꯣꯛꯑꯗꯤ ꯀꯩ
ꯃꯣꯏꯅ ꯍꯦꯟꯅ ꯅꯨꯡꯁꯤꯕꯅ ꯐꯕꯅꯦ ꯑꯩꯈꯣꯏꯒꯤꯗꯤ
ꯎꯝ ꯄꯟꯁꯨ ꯑꯩꯅꯅꯦ ꯑꯩꯅ ꯍꯦꯟꯅ ꯅꯨꯡꯁꯤꯕꯒꯤꯅꯦ ꯑꯗꯣ ꯃꯣꯏꯅ ꯅꯨꯡꯁꯤꯗꯕꯗꯀꯣ ꯑꯗꯨꯃꯥꯏꯅ ꯇꯧꯋꯦꯀꯣ ꯇꯥꯕ꯭ꯔꯥ
ꯇꯥꯏꯌꯦ ꯇꯥꯏꯌꯦ
ꯑꯩꯈꯣꯏꯅ ꯍꯦꯟꯅ ꯅꯨꯡꯁꯤꯗꯤ ꯃꯣꯏ ꯃꯣꯏꯅ ꯒꯦꯂꯦꯁ ꯂꯧꯋꯦꯕꯀꯣ
ꯍꯣꯏ ꯑꯗꯨꯝ ꯇꯧꯕꯅꯦ ꯂꯨꯄꯥꯁꯤꯡꯅꯗꯤ
ꯑꯗꯨꯒꯤ ꯑꯩꯅꯅꯦ
ꯎꯝ
ꯅꯨꯡꯁꯤꯔꯁꯨ ꯅꯨꯡꯁꯤꯗꯕ ꯁꯥꯕꯅꯤ ꯍꯧꯖꯤꯛ ꯍꯧꯖꯤꯛꯇꯤ ꯑꯩ
ꯑꯗꯨꯝ ꯁꯥ ꯃꯣꯏꯁꯨꯅꯤ ꯈꯟꯒꯅꯦꯕ ꯀꯩꯗꯧꯕꯒꯤꯔꯣ ꯑꯆꯧꯕ ꯂꯩꯕ ꯖꯥꯠꯂꯣ ꯑꯗꯨꯝ ꯇꯧꯕꯗꯣ ꯅꯨꯡꯁꯤ ꯅꯨꯡꯁꯤꯔꯗꯩ ꯃꯣꯏꯁꯨ ꯑꯃꯨꯛ ꯇꯧꯈꯤꯕꯅꯤꯗ
ꯎꯝ ꯒ꯭ꯌꯥꯟ ꯇꯥꯗ꯭ꯔꯦꯗ ꯅꯨꯄꯥꯁꯤꯡꯁꯦ ꯊꯖꯕ ꯃꯤ ꯂꯩꯇ꯭ꯔꯦ ꯍꯧꯖꯤꯛꯀꯥꯟꯁꯦ
ꯐꯖꯅꯤꯡꯉꯥꯏ ꯂꯩꯇ꯭ꯔꯦ
ꯇꯔꯤ ꯎꯝ ꯑꯣ
ꯍꯣꯔꯦꯟ ꯍꯌꯦꯡꯗꯤ ꯊꯕꯛ ꯆꯠꯗꯣꯏꯔꯣ
ꯑ ꯍꯌꯦꯡꯁ ꯁꯟꯗꯦ ꯈꯛꯇꯅꯤ ꯑꯣꯐ ꯂꯩꯕ ꯑꯩꯈꯣꯏꯗꯤ ꯕꯖꯥꯔꯗꯅꯤꯅ ꯕꯟ ꯕꯖꯥꯔꯗꯅꯤꯅ ꯕꯟ ꯑꯣꯏꯔꯗꯤ ꯍꯣꯏ ꯑꯗꯨꯝ ꯁꯨꯇꯤ ꯄꯤꯔꯛꯑꯦ ꯑꯗꯨꯅ ꯑꯃꯗ ꯑꯗꯨꯅ ꯐꯕ
ꯎꯝ
ꯑꯇꯣꯞꯄꯗꯗꯤ ꯎ ꯀꯩꯅꯣ ꯕꯟꯔꯤ ꯀ꯭ꯔꯥ ꯇꯧꯔꯁꯨꯣ ꯕ꯭ꯂꯦꯛ ꯗꯦ ꯀ꯭ꯔꯤ ꯀ꯭ꯔꯥ ꯇꯧꯔꯁꯨꯣ ꯃꯣꯏꯗꯤ ꯎꯝ ꯑꯣꯐꯇꯤ ꯄꯤꯗꯦꯅꯀꯣ ꯑꯗꯨꯗꯅ ꯅꯨꯡꯉꯥꯏꯕ ꯑꯗꯨꯒꯤ
ꯎꯝ ꯀꯌꯥ ꯁꯥꯔꯦ ꯅꯣꯏꯗꯤ ꯅꯍꯥꯟ ꯂꯩꯏꯕ ꯃꯐꯝꯗꯨꯒ ꯆꯞ ꯃꯥꯟꯅꯕꯗꯥ ꯅꯠꯇ꯭ꯔꯒ ꯍꯦꯟꯕ꯭ꯔ
ꯆꯞ ꯃꯥꯟꯅꯩꯌꯦ ꯑꯩꯗꯤ ꯊꯥ ꯑꯍꯨꯝ ꯑꯍꯨꯝ ꯑꯍꯨꯝ ꯍꯦꯜꯂꯤ ꯑꯩ ꯂꯩꯕꯗꯤ
ꯎꯝ
ꯑꯩꯗꯤ ꯂꯩꯔꯗꯤ ꯌꯥꯝ ꯁꯥꯡ ꯁꯥꯡꯅ ꯂꯩꯕꯀꯣ
ꯎꯝ ꯑꯗꯨꯅ ꯐꯔꯦꯗ ꯊꯥ ꯑꯃꯗ ꯊꯕꯛ ꯑꯃ ꯊꯥ ꯑꯃꯗ ꯊꯥ ꯑꯃꯗ ꯊꯕꯛ ꯑꯃ ꯑꯗꯨꯁꯨ ꯇꯜꯕꯅꯦ
ꯍꯣꯏ
ꯑꯗꯨꯝ ꯃꯄꯨꯒꯤꯗꯣ ꯑꯗꯨꯝ ꯍꯣꯡꯉꯦꯗꯅ ꯑꯩꯈꯣꯏꯁꯨ ꯑꯗꯨꯝ ꯆꯠꯂꯅꯤ ꯑꯗꯨ ꯅꯨꯡꯉꯥꯏꯕ ꯂꯩꯇꯦꯕ ꯑꯗꯨ ꯇꯧꯕꯗꯣ
ꯎꯝ ꯑꯁ ꯒ꯭ꯌꯥꯟ ꯇꯥꯗ꯭ꯔꯦꯗ ꯍꯧꯖꯤꯛꯀꯥꯟꯁꯦ ꯊꯥꯖꯕ ꯅꯨ
ꯑꯃꯗꯨ ꯂꯩꯇꯕꯅꯤ ꯂꯩꯗꯕꯅꯤ
ꯎꯝ ꯂꯩꯇ꯭ꯔꯦ ꯂꯩꯇ꯭ꯔꯦ ꯍꯥꯏꯁꯦ